ꯑ
ꯀꯥꯏ
ꯃꯈꯨꯣꯟ ꯀꯂꯦ ꯑꯁꯤꯗꯤ
ꯎꯝ
ꯀꯤꯠꯆꯟ ꯁꯦꯝꯕ꯭ꯔꯣ ꯅꯣꯏ ꯁꯤꯕꯣ
ꯑ
ꯅꯨꯃꯤꯠ ꯆꯨꯞꯄ ꯁꯦꯝꯒꯦꯔꯣ
ꯈꯪꯖꯩ ꯅꯨꯃꯤꯠ ꯆꯨꯞꯄ ꯁꯦꯝꯒꯦꯔꯥ ꯁꯈꯣꯏꯁꯦ ꯑꯁꯇꯅꯤ ꯑꯩꯠꯇ ꯇꯗꯔꯦꯅꯤ
ꯅ ꯑꯗꯨ ꯀꯔꯤꯁꯦꯃꯦꯕ
ꯑꯩꯅ ꯁꯦꯡꯗꯕ ꯍꯤ ꯑꯍꯨꯝ ꯁꯦꯝꯃꯤꯗꯤ ꯏꯃꯦ ꯅꯪꯁꯨ ꯏꯡꯁꯨ ꯃꯍ ꯎꯝ ꯍꯤꯅꯥꯁꯤꯃ ꯅ ꯅꯣꯃꯩ ꯍ ꯍ ꯁꯉ ꯑꯦ ꯃꯥꯏꯅ ꯁꯉꯣꯏꯗꯤ
ꯃꯄꯥꯟꯗ ꯊꯧꯈꯤꯕꯣꯅꯦ ꯍꯥꯏꯦ
ꯎꯝꯁꯨ ꯉ ꯁꯦꯝꯦꯝ ꯅ ꯍꯣꯡꯉꯦ
ꯕꯤ ꯑꯣꯜ ꯑꯦꯜ ꯄꯤ ꯀꯣ ꯄ꯭ꯔꯣꯒ꯭ꯔꯦꯁ ꯃꯦꯅ ꯀꯌꯥ ꯀꯣꯠꯇ ꯑꯣꯗ ꯭ꯔ ꯁ ꯈꯥꯡꯗ
ꯃꯈꯣꯟꯁꯨ ꯇꯥꯗꯕ ꯄꯤꯛ ꯄꯤꯛꯅ ꯇꯥꯏ
ꯃꯣꯣꯟꯗ ꯀ ꯂꯅ
ꯈꯪꯗꯦ ꯑꯩꯒꯤ ꯗꯒꯤꯗ ꯂ ꯊꯈ꯭ꯔꯖꯂ
ꯑꯩꯗꯤ ꯄꯤꯁꯇ ꯍꯥꯞꯄꯀꯣ
ꯠꯇꯦ ꯍꯧꯣꯏꯗꯤꯤꯡ ꯉꯥꯎꯇꯃꯩ ꯁꯃ ꯏꯔꯣꯟꯅ ꯀꯥꯛ ꯃꯤꯗꯤꯌꯥ ꯌꯦꯡꯁꯨꯅ ꯁꯤꯍꯧ ꯆ ꯃ ꯅꯪꯁꯨ ꯄꯨꯅ ꯃꯥꯏ ꯔꯣ ꯑꯥꯎꯁ
ꯄꯥꯏꯔꯗ
ꯎꯝ
ꯋꯥꯁ ꯦꯁꯤꯟꯗꯗꯨ ꯃꯥꯥꯟ ꯆꯂꯣꯗꯨ ꯐꯥꯟꯗꯔꯗꯤ ꯃ ꯂꯩ ꯪꯅꯦ
ꯅ ꯃꯊ ꯗꯒꯅꯤ ꯍ ꯃꯊꯣꯗꯏ
ꯅꯣꯏ ꯑꯗꯨ ꯊꯝꯃꯒ ꯀꯃꯥꯏꯅ ꯊꯝꯗꯣꯏꯦꯕ ꯀꯤꯠꯆꯟ ꯃꯅꯨꯡꯗ ꯉ ꯊꯝꯗꯣꯏꯕ
ꯎꯝ
ꯁꯤꯁꯤꯡꯗꯤ ꯔꯃꯥꯏꯅ
ꯈꯟꯗ
ꯑꯗꯨꯗꯤ ꯌꯥꯔꯣꯏꯅꯦ ꯁꯤꯟꯇꯦꯛꯁ ꯁꯤꯟꯇꯦꯛꯁ ꯃꯅꯨꯡꯗ ꯍꯥꯞꯄꯞꯄꯗꯤ ꯌꯥꯔꯣꯏꯦ
ꯍ ꯑꯗꯨ ꯍ ꯀ ꯐꯇ ꯑꯉ ꯍꯥꯒꯣ ꯇ ꯣ ꯈ ꯏ ꯊꯤ ꯉꯥꯟ ꯂꯤ
ꯨꯃꯥꯏꯅ ꯍꯅ ꯌꯦ ꯅꯠꯇ ꯁꯨꯛ ꯖꯂ ꯁꯨꯛ
ꯏꯔ ꯄꯤꯁꯇꯣ ꯍꯕꯣ ꯏꯔ ꯄꯤꯁ ꯍꯗꯤ ꯌꯥꯝ ꯈꯔ ꯂꯩꯅꯦ ꯦꯔꯤ ꯄꯤꯁ ꯍꯥꯞꯄꯕ
ꯀꯦꯉꯣ
ꯍꯥꯄꯦꯕ
ꯁꯠꯄꯔ ꯍ ꯏꯟꯇꯔꯅꯦ ꯈꯨꯔꯤꯒ
ꯃꯪꯒꯤꯗꯨ ꯇꯥꯛꯁꯇꯨ ꯀꯔꯃꯥꯏꯅ ꯂꯧꯑꯣꯗꯕ꯭ꯔꯥꯅꯦ ꯆꯤꯀꯤꯡ ꯋꯥꯟ ꯇꯥꯛ ꯁꯅ ꯂꯩꯔꯤꯅꯦ
ꯂꯩꯨꯒꯨꯃꯅꯤ
ꯀꯔꯤꯕꯔꯣ ꯀꯔꯝ ꯀꯥꯟꯗ ꯁꯤꯒꯅꯦ ꯑꯗꯨꯗꯤꯦ ꯀꯤꯠꯆꯟꯗ ꯐꯤꯁꯟ ꯀꯤꯠꯆꯟꯗ ꯁꯤꯈ꯭ꯔꯗꯦ ꯑꯃꯨꯛ ꯒꯔꯥꯠꯁꯤꯡꯇꯁꯨ ꯂꯩꯒꯗ꯭ꯔꯣꯏꯅ ꯑꯗꯨꯗꯤ
ꯀꯊꯦ ꯑꯗ ꯋꯥ
ꯋꯥ ꯀꯛꯄ ꯆꯠꯀꯦ ꯍꯥꯏꯗꯅ ꯅꯣꯏ ꯋꯥꯗ ꯃꯥꯂꯛꯏ ꯍꯥꯏꯗꯅ ꯋꯥ ꯃꯔꯤ ꯃꯉꯥ ꯂꯩꯌꯦꯦ ꯃꯌꯥ ꯣꯡ ꯆꯥꯗꯤ ꯐꯖꯅ ꯆꯦ ꯌꯦꯡ ꯁꯤꯁꯦ ꯅꯣꯏꯗꯤ ꯁꯥꯗ꯭ꯔꯣ ꯐꯖꯅ ꯏꯁꯀ ꯐꯖ
ꯁꯤꯀꯤ ꯄ ꯑꯣꯏꯖꯂꯪ ꯑꯍ ꯄꯠꯄꯁꯤ ꯀꯁꯤ ꯌꯥꯡ ꯊꯃꯤ ꯀꯁꯤ
ꯍꯥ ꯑ ꯗꯤꯀꯥꯎꯟ ꯀꯀ ꯗꯒ ꯉꯥꯏ ꯀꯣꯏꯁ ꯔꯖꯤ ꯄꯠꯇꯣ ꯅꯤꯡꯉ ꯌꯦꯍꯤꯒ꯭ꯔꯣ
ꯏ ꯇꯔꯤ ꯀ ꯑꯕꯅꯤ ꯑꯣꯏꯣꯏ ꯍ ꯀꯎꯒ
ꯋꯥꯁꯤꯡ ꯁꯤꯡꯅꯦꯕꯥꯏꯕꯗ ꯄꯉꯅꯦꯦ ꯀꯠꯇ꯭ꯔ
ꯐꯣꯟꯁꯦ ꯌꯥꯝ ꯅꯨꯡꯉꯥꯏꯌꯦꯗ ꯏꯁꯦ
ꯑ ꯁꯩꯗꯅꯣ ꯀꯂ ꯍꯥꯏꯅ ꯀꯃꯥꯏ ꯇꯈꯧ ꯇꯦꯛꯁ ꯊꯥꯒꯅꯣ ꯁꯥꯔꯣ
ꯗꯣꯡꯒꯗꯣꯡ ꯈꯣꯡꯉꯅꯦ ꯅ
ꯅꯪ ꯐꯣꯟ ꯇꯥꯏꯔꯦꯕꯤ꯭ꯔꯥ ꯅꯝꯕꯔ ꯑꯃ ꯊꯥꯔꯛꯄ꯭ꯔꯦ ꯋꯥꯆꯦꯞꯇ ꯊꯤ ꯅꯝꯕꯔꯗ